ꯍꯂꯣ ꯑꯣ ꯇꯥꯔꯦ ꯇꯥꯔꯦ
ꯑꯣ ꯆꯥꯛ ꯏꯁꯤꯡ ꯀꯃꯥꯏ ꯇꯧꯔꯒꯦ ꯇꯣꯛꯑ ꯂꯥꯛꯄ꯭ꯔꯣ
ꯆꯥꯛ ꯆꯥꯊꯣꯛꯑ ꯂꯥꯛꯑꯦ ꯎꯝ ꯐꯥꯝꯗꯒ ꯆꯠꯂꯔꯣꯏꯗ꯭ꯔꯣ ꯉꯁꯤꯗꯤ
ꯐꯥꯝ ꯆꯠꯂꯗꯝꯅꯤ ꯄꯨꯡ ꯑꯅꯤꯃꯨꯛ ꯇꯥꯔꯥ ꯆꯠꯀꯦꯅ ꯉꯁꯤ ꯅꯣꯡ ꯃꯪꯒꯗꯕ ꯃꯥꯜꯂꯒ ꯅꯨꯡꯁꯥ ꯌꯥꯝ ꯁꯥ ꯁꯥꯔ ꯂꯩꯔꯝꯃꯤꯅꯦ
ꯁꯥꯔꯦ ꯉꯁꯤꯁꯦ ꯅꯨꯡꯁꯥ ꯃꯄꯥꯟꯗꯒꯗꯤ ꯀꯗꯥꯏꯗꯒꯤ ꯅꯨꯡꯁꯥꯖꯦ ꯈꯪꯗꯦꯅꯦ ꯍꯧꯖꯤꯛ ꯅꯨꯡꯁꯥꯁꯤ ꯌꯥꯝ ꯀꯥ ꯍꯦꯟꯅ ꯁꯥꯗ꯭ꯔꯒꯁꯨ ꯃꯄꯥꯟꯗ ꯂꯩ ꯑꯣꯝꯆꯥꯛꯅꯔꯒ ꯂꯩꯕꯝ ꯈꯪꯗꯕ ꯇꯧꯔꯤꯅꯦ ꯅꯨꯡꯁꯥꯁꯦ ꯁꯥꯗ ꯁꯥꯔꯒ ꯌꯥꯝ ꯀꯟꯅ ꯁꯥꯈ꯭ꯔꯒꯅ ꯑꯃꯨꯛ ꯎꯔꯨꯝꯗ ꯂꯩꯔꯒ ꯑꯃꯨꯛ ꯈꯔ ꯐꯩꯌꯦꯕ ꯁꯨꯃꯥꯏꯅ ꯑꯣꯝ ꯆꯥꯛꯅꯔꯒ ꯂꯩꯕꯖꯤꯗꯥ ꯑꯃꯨꯛꯀ ꯍꯦꯟꯅ ꯁꯥꯏꯌꯦ ꯂꯩꯐꯥꯝ ꯈꯪꯗꯦꯅꯦ
ꯀꯩꯅꯣꯒꯤ ꯉꯔꯥꯡ ꯉꯔꯥꯡ ꯅꯣꯡꯐ ꯆꯨꯔꯤꯅꯤ ꯉꯁꯤ ꯅꯨꯡꯁꯥ ꯑꯃꯨꯛ ꯁꯥ ꯄꯨꯝꯀꯪ ꯀꯪꯒ꯭ꯔꯦꯃꯤ
ꯎꯝ
ꯑ ꯏꯁꯤꯡꯒꯥꯏꯖꯦ ꯍꯟꯇꯛꯇꯤ ꯆꯔ ꯆ ꯆꯥꯛ ꯆꯠ ꯄꯪꯀꯪꯗꯥ ꯀꯪꯕꯅ ꯍꯦꯟꯖꯤꯜꯂꯛꯑꯦꯕ ꯆꯨꯕꯗꯒꯤ ꯀꯪꯕꯅ ꯍꯦꯟꯖꯤꯜꯂꯛꯑꯦꯕ
ꯅꯨꯡꯁꯥꯒꯤ ꯁꯥ ꯆꯥꯕꯒꯤ ꯆꯥꯡꯖꯦ ꯌꯥꯝ ꯍꯦꯟꯒꯠꯂꯛꯄ ꯑꯗꯨꯅ
ꯎꯝ ꯅꯍꯥꯟ ꯑꯩ ꯏꯁꯤꯡ ꯊꯥꯖꯤꯜꯂꯝꯃꯅꯤ ꯍꯧꯖꯤꯛ ꯑꯃꯨꯛ ꯊꯥꯖꯤꯟ ꯇꯧꯗꯕ ꯌꯥꯗꯕꯒꯤ ꯐꯤꯕꯝ ꯂꯩꯈ꯭ꯔꯦꯗꯤ ꯖꯔꯖꯔ ꯀꯪꯈ꯭ꯔꯕꯅꯤꯅꯅꯦ
ꯎꯝ ꯅꯪ ꯅꯍꯥꯟ ꯅꯥꯄꯤꯍꯤꯗꯥꯛ ꯀꯥꯞꯄꯗ ꯉꯥ ꯀꯩꯅꯣ ꯇꯧꯋꯦꯗꯣ ꯐꯥꯔꯕꯣ
ꯉꯥꯖꯦ ꯑꯁ ꯒ꯭ꯌꯥꯟ ꯇꯥꯗꯦ ꯅꯣꯡꯃꯩ ꯑꯅꯤꯍꯨꯝ ꯑꯅꯤꯍꯨꯝ ꯁꯤꯕꯗ ꯍꯞꯇꯥ ꯑꯝꯗꯗꯤ ꯑꯗꯨꯝ ꯉꯥ ꯇꯔꯥ ꯇꯔꯥꯉꯥꯃꯨꯛ ꯑꯗꯨꯝ ꯇꯥꯎꯈꯠ ꯂꯩꯔꯦ ꯑꯗꯨꯝ
ꯑꯁ ꯅꯪ ꯅꯥꯄꯤꯍꯤꯗꯥꯛꯇꯨ ꯗꯣꯁ ꯀꯌꯥꯝ ꯍꯦꯟꯅ ꯀꯥꯞꯁꯤꯜꯂꯨꯔꯒꯦ
ꯃꯈꯨꯝ ꯑꯃꯃꯝꯈꯛ ꯍꯦꯟꯒꯤꯕꯩꯅꯦꯃꯤ ꯃꯈꯨꯝ ꯑꯅꯤ ꯈꯛꯇ ꯍꯦꯜꯂꯣꯏꯅ ꯑꯔꯩ ꯀꯔꯤ ꯑꯩ ꯒ꯭ꯌꯥꯟ ꯇꯥꯗ꯭ꯔꯦ ꯈꯨꯁꯤꯖꯦ ꯁꯤꯜꯚꯔꯗꯤ ꯂꯩꯔꯝꯅꯤ ꯊꯥꯖꯗ꯭ꯔꯦ ꯄꯣꯛꯂꯥꯎꯕꯤꯒ ꯔꯧꯒꯖꯤꯅ ꯑꯃꯃꯝ ꯑꯅꯤꯅꯤ ꯑꯃꯃꯝ ꯑꯅꯤꯅꯤ ꯑꯗꯨꯝ ꯅꯨꯡꯇꯤꯒꯤ ꯁꯤꯕ ꯍꯥꯏꯇꯥꯔꯦ
ꯎꯝ
ꯎꯝ ꯒ꯭ꯔꯥꯁ ꯀꯥꯞꯇꯤ ꯑꯝꯇ ꯁꯤꯗꯦꯕ
ꯑꯣ
ꯑꯩꯅ ꯈꯜꯂꯛꯏ ꯃꯤꯅ ꯄꯣꯏꯖꯟꯒ ꯊꯥꯗꯔꯝꯃ ꯖꯥꯠꯂ ꯅꯥꯄꯤ ꯍꯤꯗꯥꯛꯀꯤꯗꯣ ꯃꯥꯜꯂꯛ ꯇ꯭ꯔꯕ ꯍꯥꯏꯇꯥꯔꯦ ꯈꯨꯁꯤꯖꯦ
ꯀꯃꯥꯏ ꯇꯧꯏꯅꯣꯕ
ꯍꯥꯏꯗꯤ ꯅꯥꯄꯤꯗꯥꯛ ꯃꯃꯥꯡꯗ ꯑꯗꯨꯝ ꯀꯥꯞꯄꯤꯅꯤ ꯑꯝꯇ ꯁꯤꯗꯦꯕ ꯑꯗꯣ ꯍꯟꯗꯛꯀꯤ ꯁꯤꯖꯤ ꯀꯃꯥꯏ ꯁꯤꯅꯣ ꯁꯤꯅꯤ ꯑꯩꯅ ꯌꯦꯡ
ꯑꯗꯣ ꯄꯣꯏꯖꯟ ꯊꯥꯗꯔꯝꯕ ꯍꯥꯏꯁꯦ ꯀꯣꯏꯖꯟ ꯊꯥꯗꯔꯛꯝꯃꯗꯤ ꯑꯃꯨꯛ ꯒ꯭ꯔꯥꯁ ꯀꯥꯞꯁꯨ ꯁꯤꯔꯣꯏꯗ꯭ꯔꯣ ꯏꯁꯤꯡꯗ ꯊꯥꯗꯔꯝꯃꯗꯤ
ꯎꯝ ꯑꯗꯨꯝ ꯍꯥꯏꯗꯤ ꯒ꯭ꯔꯥꯁ ꯀꯥꯞꯅ ꯑꯃꯨꯛ ꯃꯁꯥ ꯈꯔ ꯀꯜꯂꯤꯗꯅ
ꯑꯣ
ꯑꯗꯩ ꯅꯥꯄꯤꯍꯤꯗꯥꯛ ꯀꯥꯞꯄꯗ ꯁꯤꯗꯣꯏꯖꯦ ꯀꯩꯅꯣꯅꯦꯕ ꯅꯥꯄꯤ ꯆꯥꯕ ꯉꯥꯗꯤ ꯒ꯭ꯔꯥꯁ ꯀꯥꯞꯅꯦꯕ ꯑꯃꯔꯣꯝꯗ ꯍꯥꯏꯔꯗꯤ
ꯑꯗꯣ ꯅꯥꯄꯤꯗꯣ ꯅꯥꯞ
ꯗ ꯁꯤꯕꯝ ꯊꯣꯛꯏꯅꯦꯕ ꯃꯔꯨ ꯑꯣꯏꯅ
ꯅꯥꯄꯤꯁꯦ ꯅꯪ ꯀꯪꯉꯀꯥꯟꯗ ꯀꯩꯅꯣ ꯇꯧꯔꯤ ꯅꯠꯇ꯭ꯔꯕ ꯑꯗꯨ ꯅꯠꯇ꯭ꯔꯒꯅ ꯅꯪ ꯀꯥꯞꯁꯤꯜꯂꯀꯥꯟꯗ ꯅꯣꯡ ꯆꯨꯕꯗꯨꯗ ꯃꯆꯨꯝꯗꯨꯣ ꯂꯣꯏ ꯇꯧꯔꯤꯖꯥꯠꯂ
ꯄꯨꯈ꯭ꯔꯤꯗꯅꯤꯅ ꯑꯗꯨꯝ ꯑꯗꯨꯒꯤ ꯃꯁꯨꯝꯗꯨꯅ ꯍꯥꯏꯗꯤ ꯄꯨꯈ꯭ꯔꯤꯒꯤ ꯌꯥꯝꯈ꯭ꯔꯕ ꯏꯁꯤꯡꯗꯨꯗ ꯅꯥꯄꯤ ꯍꯤꯗꯥꯛꯇꯨꯒꯤ ꯃꯥꯏ ꯄꯣꯏꯖꯟꯗꯨꯒꯤ ꯀꯩꯅꯣꯗꯨꯗꯤ ꯑꯁ ꯆꯦꯟꯕꯝꯗꯨꯗꯤ ꯑꯩꯅ ꯈꯟꯕꯗ ꯀꯩꯁꯨ ꯅꯠꯇꯦꯕ ꯗꯨ
ꯑ
ꯍꯥꯏꯗꯤ ꯏꯁꯤꯡꯗꯣ ꯃꯌꯥꯝ ꯌꯥꯝꯃꯤꯕ
ꯃꯥꯅꯦ
ꯑꯗꯨꯝ ꯗ꯭ꯔꯣꯞ ꯑꯃꯅꯤ ꯇꯥꯕꯗꯨꯗꯤ ꯆꯈꯥꯏꯈꯤꯕꯗ ꯃꯥꯒꯤ ꯃꯌꯥꯛꯇꯨꯗꯤ ꯅꯣꯏ ꯃꯥꯡꯈꯤꯅꯦꯕ
ꯑꯗꯨꯁꯨ ꯆꯨꯝꯃꯦ
ꯑꯧꯗ ꯁꯤꯒꯦꯗꯤ ꯒ꯭ꯔꯥꯁ ꯀꯥꯞ ꯁꯤꯗꯣꯏꯅꯦꯗꯤ ꯅꯥꯄꯤ ꯍꯥꯏꯗꯤ ꯍꯤꯗꯥꯛ ꯀꯥꯞ ꯀꯤꯖꯥꯗ ꯃꯣꯏꯗꯤ ꯆꯥꯔꯤꯅꯦꯕ ꯑꯥꯗ ꯔꯧꯒ ꯄꯣꯛꯂꯥꯎꯕꯤꯒ ꯁꯤꯔꯤꯖꯤ ꯀꯃꯥꯏꯅ ꯁꯤꯔꯤꯖꯥꯠꯅꯣ ꯁꯤꯅꯦꯕ ꯑꯩꯅ ꯍꯧꯖꯤꯛ ꯀꯟꯅ ꯑꯪꯀꯥ ꯍꯣꯠꯂꯤꯁꯦ ꯃꯥꯏ ꯁꯤꯐꯝꯖꯦ ꯏꯂꯩ ꯂꯩꯇꯕ ꯍꯥꯏꯇꯥꯔꯦꯅꯦ
ꯎꯝ ꯃꯔꯝꯗꯨ ꯆꯥꯗꯕ
ꯎꯝ ꯃꯣ ꯁꯤꯜꯚꯔ ꯃꯣꯏꯖꯤꯗꯤ ꯑꯇꯥꯎꯕ ꯉꯥꯅꯦꯕ ꯃꯣꯏ ꯅꯄꯤ ꯆꯥꯕꯁꯨ ꯅꯠꯇꯦ ꯑꯗꯣ ꯃꯣꯏ ꯁꯤꯔꯤꯖꯦ ꯈꯣꯏꯒꯤ ꯄꯣꯏꯖꯟꯒꯨꯝꯕ ꯊꯥꯗ ꯇꯥꯔꯗꯤ ꯏꯁꯤꯡꯗꯤ ꯀꯩꯅꯣ ꯑꯣꯏꯕꯗꯨꯗꯤ ꯁꯤꯜꯚꯔꯅ ꯑꯌꯥꯝꯕ ꯁꯤꯗꯣꯏꯅꯦꯕ
ꯑꯣ ꯉꯥ ꯃꯁꯥꯖꯦ ꯁꯤꯜꯚꯔꯅ ꯈꯔ ꯁꯣꯟꯕ
ꯎꯝ ꯑ ꯗꯣ ꯄꯣꯛꯂꯥꯎꯕꯤꯁ ꯁꯤꯔꯤꯖꯤꯅꯦꯕ ꯑꯩꯅ ꯉꯛꯢꯖꯦ ꯃꯁꯥ ꯈ꯭ꯋꯥꯏ ꯀꯟꯕ ꯉꯥꯅꯦꯕ
ꯎꯝ
ꯑꯥꯎ ꯑꯗ ꯃꯣꯏꯅ ꯃꯨꯛ ꯑꯩꯅ ꯃꯨꯛ ꯑꯅꯤꯔꯛ ꯊꯣꯛꯅ ꯈꯟꯕ ꯍꯥꯏꯇꯥꯔꯦ ꯑꯗꯨꯝ ꯄꯊꯔꯛ ꯃ ꯈꯣꯏ ꯀꯪꯒ ꯅꯥꯄꯤꯗꯥꯛ ꯀꯥꯞꯄ ꯀꯪꯒꯤꯕ ꯑꯈꯣꯏꯒꯤ ꯑꯄꯠꯄꯖꯤꯡꯗꯣ ꯑꯗꯨ ꯄꯣꯂꯥꯎꯕꯤꯅ ꯃꯨꯛ ꯆꯥꯝꯅꯦ ꯑꯗꯨ ꯆꯥ ꯁꯜꯂ ꯑꯃꯨꯛ ꯁꯤꯔꯤ ꯖꯥꯠꯂꯥ ꯔꯧ ꯃꯣꯏꯁꯤꯅ ꯑꯃꯨꯛ ꯑꯗꯨꯒꯨꯝꯕ ꯑꯄꯠ ꯑꯔꯥꯡ ꯂꯩꯈꯣꯝꯒꯨꯝꯕ ꯆꯥꯕꯖꯤꯅꯀꯣ
ꯎꯝ
ꯑꯗꯨꯏꯗꯨꯃꯛ ꯈꯟꯕ ꯑꯗꯣ ꯑꯍꯥꯟꯕ ꯆꯥꯕꯗꯨꯗꯤ ꯒ꯭ꯔꯥꯁ ꯀꯥꯞꯅ ꯑꯌꯥꯝꯕ ꯂꯣꯢ ꯆꯥꯒꯤꯗꯣꯏꯅꯦꯕ ꯃꯥꯗꯤ ꯅꯥꯄꯤꯗ ꯀꯥꯄꯦ ꯃꯣꯏ ꯃꯆꯤꯟꯖꯥꯛꯇ ꯀꯥꯞꯁꯤꯟꯕꯅꯤꯅ
ꯃꯥꯅꯦ ꯃꯣꯏ ꯃꯆꯤꯟꯖꯥꯛꯇ ꯗꯥꯏꯔꯦꯛ ꯃꯣꯏ ꯆꯥꯁꯟꯗꯣꯏꯅꯦ
ꯑꯗꯨꯖꯨ ꯃꯨꯛ ꯈꯟꯕ ꯑꯧꯗ ꯉꯥ ꯑꯅꯤꯖꯦ ꯈꯦꯠꯅꯕ ꯑꯝ ꯂꯩꯌꯦꯕ
ꯎꯝ
ꯒ꯭ꯔꯥꯁ ꯀꯥꯞꯀꯤꯗꯤ ꯆꯥꯛꯈꯥꯎ ꯄꯥꯟꯗꯦꯕ ꯃꯥꯗꯤ ꯖꯠ ꯆꯥꯁꯤꯟꯒꯤꯕ ꯖꯠ ꯐꯥꯏꯗꯣꯛꯈꯤꯅꯦꯕ ꯃꯥꯗꯤ
ꯎꯝ
ꯑꯗꯣ ꯑꯇꯩꯒꯤꯖꯤꯅ ꯆꯥꯁꯤꯜꯂꯒ ꯍꯥꯏꯗꯤ ꯑꯃꯨꯛ ꯆꯥꯔꯤꯗꯨꯅ ꯃꯥ ꯃꯕꯨꯛ ꯊꯟꯕ ꯂꯩꯗꯣꯏꯅꯦꯕ ꯑꯃꯨꯛ ꯄꯣꯛꯂꯥꯎꯕꯤꯒꯨꯝꯕ ꯔꯧꯒꯨꯝꯕꯖꯤꯗ ꯑꯗꯨꯗꯨꯅ ꯄꯣꯏꯖꯟꯖꯦ ꯃꯣꯏꯗ ꯈꯔ ꯑꯗꯨꯝ ꯂꯩꯒꯤꯕ ꯖꯥꯠꯂꯥ
ꯈꯪꯗꯦ ꯇꯧꯔꯤꯖꯦ ꯉꯥ ꯍꯟꯗꯛ ꯀꯃꯟ ꯁ꯭ꯄꯣꯟ ꯇꯧꯈꯤꯕꯗꯨ ꯀꯌꯥꯝ ꯀꯩꯅꯣ ꯇꯧꯒꯦ
ꯀꯃꯟ ꯁ꯭ꯄꯣꯟ ꯅꯠꯇꯦꯗ ꯃꯆꯥꯗꯩ ꯂꯧꯔꯛꯄꯅꯦ ꯑꯣ ꯖꯤꯛ ꯄꯨꯗꯤ ꯑꯗꯨꯝ ꯐꯅ꯭ꯌꯥꯝꯕꯨꯗꯤ ꯆꯥꯎꯔꯦ ꯑꯩꯅ ꯐꯧ ꯑꯗꯨ ꯆꯥꯎꯔꯥ ꯊꯥꯗ
ꯎꯝ ꯑꯗꯨ ꯅꯪ ꯃꯃꯥ ꯀꯣꯏ ꯆꯠꯂ ꯂꯧꯔꯨꯗꯥꯏꯅꯦ ꯏꯁꯄꯣꯟ ꯀꯃꯟꯒꯤ
ꯑꯗꯨ ꯑꯗꯨꯗꯤ ꯂꯣꯏꯒ꯭ꯔꯦꯗ
ꯎꯝ ꯑꯗꯨ ꯀꯌꯥꯝ ꯀꯩꯅꯣ ꯇꯧꯒꯤꯒꯦ
ꯑꯗꯨꯏꯗꯣ ꯑꯩꯅ ꯁꯣꯏꯗꯅ ꯐꯅꯥꯝ ꯁꯤꯒ꯭ꯔꯃꯤꯗ ꯃꯣꯏꯅ ꯇꯥꯛꯄꯗ ꯁꯣꯏꯒꯤꯕ ꯉꯥꯗꯣ ꯍꯥꯔ ꯆꯥꯏꯁꯤꯜꯂꯨ ꯍꯥꯏꯅ ꯇꯤꯡꯉ ꯆꯥꯏꯌꯨ ꯍꯥꯏꯔꯝꯃꯗꯤ ꯉꯥꯗꯣ ꯁꯤꯔꯣꯏꯗꯕ ꯑꯩꯅ ꯕꯦꯛ ꯇꯪꯈꯥꯏ ꯑꯃ ꯃꯛꯇꯧꯔ ꯆꯥꯏꯁꯤꯜꯂꯨꯕꯗꯩ ꯕꯣꯏꯗ ꯆꯥꯁꯤꯜꯂꯒ ꯂꯣꯏ ꯁꯤꯕꯖꯥꯠꯅꯦꯃꯤ
ꯎꯝ
ꯁꯣꯏꯒꯤꯕꯅꯦ ꯌꯨꯔꯤꯌꯥꯗꯣ ꯑꯣ ꯑꯗ ꯉꯥꯗ ꯍꯥꯔ ꯆꯥꯏꯒꯗꯕꯅꯤ ꯈꯨꯠꯁꯥꯏꯁꯖꯦ ꯃꯣꯏ ꯍꯥꯏꯔꯝꯒꯗꯝꯅꯦꯕ
ꯎꯝ
ꯑꯗꯨꯃꯥꯏꯅ ꯇꯧꯕꯗ ꯑꯩꯈꯣꯏ ꯁꯤꯒꯤ ꯇꯨꯔꯦꯟ ꯃꯊꯛꯇ ꯐꯥꯝ ꯑꯃ ꯂꯩꯔꯤꯖꯦ ꯃꯥꯏꯖꯨ ꯍꯥꯏꯑꯦꯅ ꯆꯥꯁꯤꯜꯂꯨꯨꯕ ꯖꯥꯟꯅꯤꯗ ꯋꯥꯏꯖꯨ ꯇꯤꯈꯠꯇ ꯇꯥꯎꯈꯠ ꯂꯩꯔꯝ ꯃꯝꯖꯥꯠꯅꯦ
ꯌꯥꯝꯗꯤ ꯃꯊꯤꯕꯣꯡ ꯂꯥꯎꯕꯅꯤꯅ ꯇꯛ ꯂꯥꯎ ꯊꯥꯗꯕꯗ ꯆꯥꯕꯅꯦꯕ ꯃꯕꯨꯛꯇꯣ ꯁꯥꯏꯗꯠꯂ ꯂꯣꯏ ꯁꯤ ꯀꯤꯕꯅꯦꯃꯦ ꯑꯗꯥ ꯍꯥꯔ ꯆꯥꯏꯕꯖꯦ ꯑꯩꯈꯣꯏꯒꯤ ꯅꯨꯃꯤꯠ ꯅꯤꯅꯤ ꯍꯨꯝꯅꯤ ꯇꯤꯡꯒꯗꯕꯅꯦꯕ ꯇꯤꯡꯒ ꯃꯍꯤꯗꯨꯏ ꯑꯣꯏꯅ ꯆꯥꯏꯒꯗꯕ ꯑꯗꯨꯒꯤ ꯈꯨꯠꯁꯥꯏ ꯑꯣꯏ ꯂꯩꯔꯝꯕ ꯍꯥꯏꯇꯥꯔꯦꯅꯦ ꯑꯣꯟꯅ ꯇꯩꯅꯕ ꯑꯣꯟꯅ ꯇꯩꯅꯕ ꯊꯕꯛ ꯇꯧꯔꯨꯕ
ꯃꯣꯏꯖꯨ ꯆꯥꯏꯒꯗꯝꯅꯦꯗꯤ ꯍꯥꯏꯔꯒ ꯆꯥꯏꯕꯒꯤ ꯅꯤꯌꯣꯝ ꯐꯥꯖꯅ ꯍꯥꯏꯔꯛꯇ꯭ꯔꯦ
ꯎꯝ
ꯀꯥꯏꯗꯩ ꯃꯤ ꯍꯥꯔ ꯑꯗꯨꯒꯤ ꯌꯨꯔꯤꯌꯥ ꯊꯝꯕꯒꯤ ꯃꯤ ꯍꯥꯔꯗꯣ ꯑꯥ ꯑꯩꯈꯣꯏꯒꯤ ꯈꯣꯡꯒ꯭ꯔꯥꯎꯗꯒ ꯁꯨꯝ ꯃꯍꯤ ꯇꯥꯏꯔꯝꯕꯖꯦ ꯁꯦꯠꯆꯟꯕ ꯀꯝꯌꯥꯥꯒ ꯂꯣꯏ ꯇꯠꯂꯤꯝꯅꯤ ꯑꯈꯣꯏ ꯏ ꯎꯟꯁꯥꯒ ꯂꯣꯏ ꯆꯥꯊꯠꯄꯅꯦꯕ
ꯈꯨꯠꯀꯖꯦ ꯂꯣꯏ ꯁꯥꯏꯗꯠꯄꯅꯦ
ꯎꯝ ꯃꯥꯏ ꯃꯆꯨꯝ ꯃꯍꯤꯗꯣ
ꯎꯝ ꯑꯦ ꯇꯥꯛꯄꯗꯣ ꯃꯨꯜꯂ ꯇꯥꯛꯄꯤꯗ꯭ꯔꯝꯅꯤꯅꯅꯦ ꯑꯩꯈꯣꯏꯖꯨ ꯆꯥꯏꯁꯤꯜꯂꯣ ꯍꯥꯏꯅ ꯍꯦꯛꯇ ꯆꯥꯏꯕꯅꯤꯗꯣ
ꯕꯦꯔꯥꯅꯦ
ꯑꯥ ꯑꯗꯣ ꯃꯣꯏ ꯍꯤꯡꯍꯧꯕ ꯈꯔꯗꯤ ꯆꯥꯎꯋꯤ ꯉꯥꯗꯣ ꯃꯥꯏ ꯒ꯭ꯔꯣꯠꯇꯤ ꯈꯪꯉꯦꯕ
ꯑꯗꯨꯃꯥꯏꯅ ꯆꯥꯏꯕꯖꯨ ꯒ꯭ꯔꯣꯠꯇꯤ ꯐꯥꯖꯅ ꯂꯩꯌꯦꯕꯀꯣ
ꯍꯥꯔ ꯌꯥꯎꯗꯕ ꯄꯣꯠ ꯑꯝꯇ ꯐꯠꯇ꯭ꯔꯦꯗꯣ ꯍꯧꯖꯤꯛꯀꯥꯟꯖꯦ
ꯐꯠꯇ꯭ꯔꯦ ꯑꯗꯨꯅꯦ ꯍꯥꯔ ꯍꯧꯖꯤꯛꯇꯤ ꯍꯥꯥꯔ ꯉꯥꯛꯇ ꯉꯥꯏꯔꯦ ꯍꯧꯖꯤꯛ ꯄꯨꯔꯥ ꯆꯠꯅꯕꯤꯅꯦ ꯍꯧꯖꯤꯛ ꯄꯣꯠ ꯆꯩꯖꯦ ꯍꯥꯔ ꯌꯥꯎꯗꯕꯖꯤꯡꯖꯤꯅ ꯑꯗꯨꯝ ꯃꯌꯥꯝꯅꯖꯨ ꯄꯥꯝꯅꯗꯦ ꯍꯥꯏꯇꯥꯔꯦ
ꯐꯥꯖꯗꯦꯅ
ꯐꯥꯖꯗ꯭ꯔꯃꯤꯅ
ꯎꯝ ꯑꯐꯥꯕ ꯄꯣꯠ ꯄꯥꯝꯗꯕꯅꯦꯃꯤ ꯇꯧꯔꯤꯖꯦ ꯃꯤꯠꯇ ꯉꯥꯛꯇꯪꯒꯤ ꯌꯦꯡꯕꯖꯦ
ꯎꯝ
ꯅꯍꯥꯟ ꯀꯩꯅꯣ ꯇꯧꯋꯦꯅꯦ ꯎ ꯃꯣꯔꯣꯛ ꯂꯩꯔꯛꯄ
ꯎꯝ
ꯐꯖꯩ ꯅꯣꯡꯉꯥꯜ ꯄꯠꯂꯦ ꯆꯥ ꯌꯥꯗꯦ ꯑꯗꯩ ꯑꯩꯈꯣꯏꯒꯤ ꯐꯥ꯭ꯔꯝꯗꯩ ꯍꯦꯜꯂꯛꯄꯗꯨꯅ ꯊꯥꯝ ꯑꯃ ꯊꯝꯕꯗ ꯀꯩꯝ ꯇꯧꯗꯦꯕ
ꯎꯝ
ꯑꯁ ꯀꯃꯥꯏꯟ ꯇꯧꯅꯣ ꯈꯪꯗꯦ ꯃꯣꯔꯣꯛꯇꯣ ꯑꯩ ꯀꯤꯕ ꯑꯝ ꯌꯥꯎꯁꯜꯂꯝꯃꯦ ꯈꯪꯗ ꯆꯥꯎꯔꯝꯅꯤꯅ
ꯍꯧꯖꯤꯛ ꯀꯥꯟꯖꯦ ꯄꯣꯠꯇ ꯐꯥꯖ ꯐꯥꯖꯕ ꯀꯩꯅꯣ ꯇꯧꯕꯗꯨ ꯄꯥꯝꯅꯩꯌꯦꯅ ꯆꯥꯥꯁꯜꯂꯦ ꯂꯥꯏꯅꯥꯒ ꯖꯥꯠ ꯖꯥꯠ ꯊꯣꯛꯂꯛꯏꯖꯦ
ꯎꯝ ꯑꯣ ꯑꯗꯩ ꯑꯁ ꯇꯨꯔꯦꯟꯒꯩꯖꯨ ꯍꯧꯖꯤꯛ ꯑꯝꯇ ꯌꯥꯗ꯭ꯔꯦ ꯂꯣꯏ ꯐꯨꯟꯖꯜ ꯂꯦꯅꯦ ꯇꯧꯔꯤꯖꯦ ꯍꯧꯖꯤꯛꯀꯥꯟꯖꯦ
ꯇꯨꯔꯦꯟ ꯐꯨꯟꯖꯜꯂꯦꯗꯤ
ꯈꯣꯏꯒꯤ ꯄ꯭ꯂꯥꯁꯇꯤꯛ ꯕꯣꯇꯜ ꯀꯩ ꯀꯩ ꯂꯣꯏꯅ ꯊꯥꯗꯔꯛꯑꯕꯅꯤꯅ ꯇꯨꯔꯦꯟꯁꯤꯗꯀꯣ ꯄꯜꯂ ꯂꯩꯍꯧꯔꯒ ꯄꯜꯂ ꯂꯩꯍꯧꯗꯣ ꯑꯃꯨꯛ ꯑꯃꯨꯛ ꯍꯦꯟꯅ ꯄꯟꯖꯤꯜꯂꯦꯕ ꯊꯥꯗꯔꯛꯄ ꯈꯨꯗꯤꯡꯒꯤ
ꯄꯟꯗꯣꯏꯅꯦ ꯑꯃ ꯄꯟꯒꯤꯕꯗ ꯑꯗꯨꯝ ꯃꯊꯪ ꯃꯊꯪ ꯃꯊꯪ ꯈꯤꯇꯪ ꯄꯟꯒꯤꯕꯗꯩꯗꯤ ꯑꯗꯨꯝ ꯄꯨꯂꯞ ꯄꯟꯒ꯭ꯔꯅꯤ ꯑꯗꯩꯗꯤ ꯑꯆꯧꯕ ꯑꯝ ꯑꯣꯟꯈ꯭ꯔꯦ
ꯈꯣꯏꯒꯤ ꯂꯥꯏꯕꯛ ꯊꯤꯔꯤꯖꯤꯅ ꯈꯣꯏ ꯇꯨꯔꯦꯟꯖꯤꯅ ꯃꯨꯛ ꯂꯝ ꯑꯅꯤ ꯄꯨꯕꯅꯤꯅꯅꯦ
ꯎꯝ
ꯗꯨꯝ ꯊꯤꯡꯉ ꯊꯝꯃꯃꯤ ꯊꯤꯡꯉ ꯊꯝꯕ ꯖꯒꯥꯗ ꯂꯣꯏ ꯄꯜꯂꯦꯕ ꯄꯣꯠꯁꯦ
ꯎꯝ
ꯑꯗ ꯊꯤꯡꯉꯤ ꯀꯥꯡꯕꯨꯗꯨꯅ ꯂꯧꯊꯣꯛꯄꯤꯔꯝꯕ ꯑꯣꯏꯗꯤ ꯃꯐꯕ ꯃꯣꯏꯗꯤ ꯊꯤꯡꯐꯝ ꯊꯣꯛꯄ ꯊꯤꯡꯉ ꯆꯈ꯭ꯔꯅꯤ ꯑꯥꯗꯒꯤ ꯑꯩꯈꯣꯏꯅ ꯁꯦꯡꯗꯣꯛꯀꯦꯅ ꯐꯥꯊꯔꯅꯤ ꯁꯦꯡꯇꯣꯛ ꯂꯣꯏꯔ ꯑꯃꯨꯛ ꯊꯤꯡꯖꯤꯜꯂꯝꯃꯅꯤ ꯑꯗꯨꯝ ꯑꯝꯍꯥ ꯇꯥꯕ ꯃꯊꯛꯇꯩ ꯑꯗꯨꯝ ꯊꯥꯗꯔꯛꯑꯕꯅꯤꯅꯦ
ꯎꯝ
ꯄ꯭ꯂꯥꯁꯇꯤꯛꯀꯨꯝꯕ ꯀꯩꯀꯩꯗꯨꯗꯤ ꯑꯩꯗꯤ ꯄꯠꯂꯣꯏꯗꯕ ꯄꯣꯠꯇꯨꯗꯤ ꯊꯥꯗꯔꯣꯏꯗꯝꯅꯦꯕ ꯆꯦꯔꯪ ꯒꯨꯝ ꯕ ꯇꯨꯔꯦꯟꯗ ꯊꯥꯗꯕ ꯌꯥꯕ ꯌꯥꯗꯕꯗ ꯍꯥꯏꯐꯦꯠ ꯃꯣꯏ ꯁꯤꯕꯤꯛ ꯁꯦꯟꯁ ꯈꯔ ꯂꯩꯒꯗꯕꯅꯤ ꯃꯁꯥꯗꯣ ꯑꯗꯩ ꯂꯤꯛꯂꯤꯒꯨꯝꯕ ꯈꯔ ꯊꯥꯗꯔꯛ ꯀꯣꯔꯒꯨꯝꯕ ꯂꯤꯛꯂꯤ ꯕꯣꯇꯟ ꯍꯥꯏꯇꯥꯔꯦꯅꯦ
ꯎꯝ
ꯑꯗꯨ ꯀꯥꯏꯔꯒ ꯇꯨꯔꯦꯟ ꯇꯥꯔꯗꯤ ꯈꯣꯡ ꯌꯥꯠꯇ꯭ꯔꯣꯝꯃꯤ ꯏꯔꯨꯖꯕ
ꯁꯣꯛꯇꯣꯏꯅꯦ ꯎꯝ ꯂꯤꯛꯂꯤꯖꯦ ꯃꯔꯛꯇꯅꯤ ꯊꯥꯗꯔꯛꯇꯣꯏꯗꯣ ꯈꯤꯇꯪ ꯊꯦꯡꯅ ꯈꯣꯠꯅꯕꯗ ꯑꯗꯨꯝ ꯀꯥꯏꯔꯅꯤ ꯑꯗꯩꯗꯤ ꯈꯪꯗꯝꯃꯤꯅ ꯏꯁꯤꯡ ꯃꯅꯨꯡꯗ ꯂꯩꯕꯗꯨ ꯀꯔꯤꯅꯣꯗꯤ ꯈꯪꯗꯝꯃꯤꯅ ꯆꯪꯖꯜꯂꯅꯤ
ꯎꯝ
ꯑꯗꯨꯅ ꯍꯧꯖꯤꯛ ꯏꯁ ꯀꯥꯏꯗꯩꯅꯣ ꯍꯧꯖꯤꯛ ꯌꯥꯏꯔꯤꯄꯣꯛꯇꯅꯦ ꯌꯥꯏꯔꯤꯄꯣꯛ ꯕꯖꯥꯔ ꯑꯍꯟ ꯍꯅꯨꯕꯤ ꯑꯃꯈꯛ ꯊꯣꯛꯂꯛꯏꯌꯦ ꯑꯗꯨꯅ ꯃꯥꯗꯤ ꯃꯥꯅ ꯇꯧꯏꯗꯣ ꯑꯃꯔꯣꯝꯗꯗꯤ ꯌꯥꯝ ꯐꯩꯌꯦꯕ ꯑꯈꯣꯏꯒꯤ ꯀꯥꯔꯇꯨꯟ ꯕꯣꯛꯁ ꯀꯨꯝꯕ ꯑꯗꯒꯤ ꯈꯣꯏꯒꯤ ꯏꯁꯤꯡ ꯕꯣꯇꯜ ꯍꯥꯏꯇꯥꯔꯦꯅꯦ ꯄ꯭ꯂꯥꯁꯇꯤꯀꯤ ꯑꯣꯏꯕ ꯕꯣꯇꯜ ꯀꯧꯇꯥ ꯂꯣꯏꯃꯛ ꯆꯈꯥꯏꯔꯒ ꯈꯣꯠꯂꯒ ꯂꯩꯕ ꯃꯌꯥꯝꯖꯦ ꯃꯥ ꯂꯣꯢ ꯈꯣꯝꯖꯜꯂꯦꯕ ꯑꯗꯨꯒ ꯀꯥꯔꯇꯨꯟ ꯕꯣꯛꯁ ꯅ ꯀꯤꯂꯣꯗ ꯂꯨꯄꯥ ꯅꯤꯄꯥꯥꯟ ꯆꯦꯒꯨꯝꯕꯖꯤꯅ ꯑꯗꯨꯗꯨꯒ ꯑꯈꯣꯏꯒꯤ ꯕꯣꯇꯜꯒꯨꯝꯕ ꯀꯧꯇꯥꯒꯨꯝꯕ ꯄ꯭ꯂꯥꯁꯇꯤꯛꯀꯤ ꯑꯣꯏꯕ ꯀꯧꯇꯥ ꯕꯣꯇꯜ ꯁꯨꯝꯕꯁꯤꯡꯁꯤꯅ ꯑꯃꯨꯛ ꯀꯤꯂꯣꯗ ꯂꯨꯄꯥ ꯇ꯭ꯔꯥ ꯃꯔꯤ
ꯎꯝ
ꯑꯗꯨꯃꯥꯏ ꯇꯧꯔꯒ ꯂꯣꯏ ꯈꯣꯃ ꯌꯣꯝꯕꯅꯤꯅ ꯌꯥꯏꯕꯣꯛ ꯕꯖꯥꯔꯖꯦ ꯍꯧꯖꯤꯛ ꯑꯈꯣꯏꯒꯤ ꯀꯩꯅꯣꯒꯨꯝꯕ ꯕꯣꯇꯜꯒꯨꯝꯕ ꯑꯗꯨꯒꯨꯝꯕꯖꯦ ꯄꯥꯛ ꯇꯥꯕ ꯎꯗ꯭ꯔꯦꯕ ꯂꯝꯕꯤꯗ ꯑꯗ ꯍꯥꯏꯗꯤ ꯃꯥ ꯈꯣꯝꯃꯒ ꯆꯠꯂ ꯆꯠꯂꯒ ꯕꯖꯥꯔꯗꯨꯃ ꯁꯤꯟꯕ ꯊꯨꯡꯅꯕꯅꯦ ꯃꯥ ꯆꯠꯇꯣꯏꯖꯦ ꯑꯗꯨ ꯆꯠꯂꯒ ꯑꯗꯨꯒꯨꯝꯕ ꯑꯃꯣꯠ ꯑꯀꯥꯏꯗꯣ ꯀꯩꯅꯣ ꯑꯃꯗ ꯈꯥꯎ ꯑꯃꯗ ꯐꯖꯟ ꯑꯥ ꯍꯥꯆꯜꯂ ꯍꯥꯞꯆꯤꯜꯂ ꯊꯝꯃꯒ ꯍꯞꯇꯥ ꯑꯝꯗ ꯑꯗꯨꯝ ꯃꯥꯅ ꯄꯥ ꯂꯤꯁꯤꯡ ꯑꯅꯤꯍꯨꯝ ꯑꯗꯨꯝ ꯇꯥꯂꯦ ꯍꯥꯏꯇꯥꯔꯦ ꯍꯞꯇꯥ ꯑꯝꯗ
ꯎꯝ ꯁ꯭ꯐꯩꯌꯦ
ꯃꯥ ꯐꯅꯌꯥꯝ ꯄꯩꯁꯥ ꯐꯅꯌꯥꯝ ꯇꯥꯟꯒꯔ꯭ꯦ ꯃꯥ ꯑꯗꯨꯃꯥꯏꯅ ꯇꯧꯔꯒ ꯑꯩꯉꯣꯟꯗꯒꯖꯦ ꯕꯣꯇꯜ ꯂꯩꯔꯗꯤ ꯄꯨꯣꯔꯛꯑꯣꯌꯦ ꯑꯩꯅ ꯏꯁ ꯕꯣꯇꯟꯒꯤ ꯌꯥꯝ ꯂꯩ ꯅꯣꯏꯅ ꯁꯤꯗ ꯆꯪꯉꯛꯑꯒ ꯂꯧꯒꯦꯗꯤ ꯌꯥꯅꯤ ꯑꯩꯅ ꯄꯣꯔꯛꯄꯗꯤ ꯐꯔꯛ ꯇꯥꯅꯤꯅ
ꯎꯝ ꯑꯩꯈꯣꯏ ꯑꯁ ꯇꯨꯔꯦꯟꯖꯦ ꯐꯖꯅ ꯍꯥꯏꯗꯤ ꯑꯗꯨꯝ ꯊꯤꯡꯖꯤꯜꯂ ꯊꯝꯃꯃꯤꯅ ꯇꯨꯔꯦꯟꯖꯦ ꯂ ꯅꯨꯡ ꯇꯥꯗꯦ ꯂꯩꯈꯣꯝ ꯉꯥꯛꯇ ꯉꯥꯢꯔꯦꯕ ꯀꯨꯝꯗ ꯌꯥꯗ꯭ꯔꯦꯕ
ꯎꯝ ꯏꯁꯤꯡ ꯏꯆꯦꯟ ꯊꯤꯡꯖꯤꯜꯂ ꯊꯝꯃꯃꯤꯅ ꯏꯆꯦꯟꯗꯣ ꯀꯩꯅꯣ ꯇꯧꯗ꯭ꯔꯃꯤꯅ
ꯎꯝ ꯑꯗꯨꯝ ꯐꯝꯊꯔꯛꯑꯕꯅꯤꯅ
ꯐꯝꯗꯔ ꯂꯩꯔꯦ
ꯑ ꯑꯗꯩ ꯇꯤꯟ ꯀꯥꯡ ꯏꯟꯕꯖꯨ ꯌꯥꯝ ꯍꯦꯜꯂꯦ ꯑꯩꯈꯣꯢꯒꯤ ꯇꯤꯜꯍꯟꯒ ꯂꯩꯁꯤꯜꯂꯦ ꯍꯧꯖꯤꯛ ꯍꯥꯢꯗꯤ ꯀꯨꯝꯃꯒ ꯇꯨꯔꯦꯟꯗ ꯀꯨꯝꯃ ꯏꯔꯨꯖꯕꯗꯣ ꯌꯥꯗ꯭ꯔꯦꯕ
ꯎꯝ ꯀꯩꯅꯣꯒꯤ ꯇꯥꯏꯞꯇ ꯂꯩꯈ꯭ꯔꯦꯅꯦ ꯄꯨꯈ꯭ꯔꯤꯒꯤ ꯇꯥꯏꯞꯇ
ꯑꯥ ꯍꯣꯢ ꯁꯣꯛꯀꯠꯂ ꯂꯨꯕꯒꯤ ꯐꯤꯕꯝ ꯂꯩꯁꯜꯂꯛꯑꯦ ꯍꯧꯖꯤꯛ ꯑꯣ ꯑꯁ ꯌꯥꯗ꯭ꯔꯦꯗ ꯇꯨꯔꯦꯟ ꯄꯔꯤꯡ ꯑꯝꯇ ꯌꯥꯗ꯭ꯔꯗꯦ ꯍꯧꯖꯤꯛꯄꯨꯗꯤ ꯈꯤꯇꯪꯕꯨꯗꯤ ꯅꯥꯔꯦ ꯍꯥꯟꯅꯗꯤ ꯑꯁ ꯑꯁꯨꯝ ꯄꯥꯔꯀꯤꯡ ꯃꯊꯛꯀꯤꯖꯦ ꯃꯣꯏꯒꯤ ꯗꯁꯕꯤꯟꯁꯦ ꯇꯨꯔꯦꯟ ꯃꯌꯥꯗ ꯑꯣꯢꯕ ꯗꯁꯕꯤꯟꯁꯦ ꯇꯨꯔꯦꯟ ꯃꯌꯥꯗ ꯑꯣꯢꯍꯜꯂꯣꯢꯗꯝꯅꯦꯕ
ꯃꯥꯅꯦ
ꯇꯁꯕꯤꯟꯅꯤꯅꯦ ꯄꯨꯔꯥ ꯊꯥꯗꯔꯛꯑꯅꯤ ꯆꯟꯗ꯭ꯔꯕꯅꯤꯅ ꯇꯨꯔꯦꯟ ꯑꯗꯨꯝ ꯇꯥꯕ
ꯎꯝ
ꯑꯣ ꯑꯗꯒꯤ ꯇꯨꯔꯦꯟ ꯃꯌꯥꯗ ꯇꯣꯢꯂꯦꯠ ꯁꯥꯖꯤꯟꯕꯕ ꯏ ꯌꯥꯝ ꯀꯥꯔꯤꯖꯦ ꯑꯩꯅ
ꯃꯥꯅꯤ
ꯃꯤ ꯂꯣꯏ ꯁꯤꯖꯤꯟꯅꯩꯅꯦꯕ ꯏꯁꯤꯡꯖꯦ
ꯃꯈꯥꯗ ꯃꯤ ꯁꯤꯖꯤꯟꯅꯩꯅꯤ ꯈꯟꯒꯗꯝꯅꯦ ꯀꯣꯛꯇꯨꯗ ꯎꯝ